ꯍꯧꯒꯠꯂꯥꯕꯣ
ꯑꯥ ꯍꯧꯒꯠꯂꯦ
ꯀꯩꯗꯧꯔꯝꯃꯤꯅꯣ
ꯁꯨꯝ ꯐꯝꯃꯝꯕꯅꯦ ꯅꯪꯗꯤ
ꯑꯃ ꯂꯣꯏꯔꯦ
ꯄꯦꯔꯦꯠ ꯑꯃ ꯑꯣ ꯇꯨꯏꯁꯟ ꯇꯥꯛ ꯎꯏꯔꯣ ꯍꯥꯏꯖꯦ
ꯎꯝ
ꯑꯣ
ꯉꯔꯥꯡ ꯕꯣꯜ ꯀꯅꯥꯅ ꯉꯝꯈꯤꯒꯦ
ꯉꯔꯥꯡ ꯏꯁꯄꯦꯟꯅ
ꯎꯝ ꯀꯌꯥꯗꯥ
ꯇꯨ ꯋꯥꯟꯗ
ꯑꯣ ꯉꯁꯤ ꯂꯩꯕ꯭ꯔꯥ
ꯉꯁꯤ ꯂꯩꯔꯝꯗꯣꯏ ꯃꯥꯟꯗꯦ ꯉꯁꯤ ꯂꯩꯔꯝꯗꯣꯏ ꯃꯥꯟꯗꯦ ꯅꯪꯗꯤ ꯌꯦꯡꯗ꯭ꯔꯕꯣ ꯉꯔꯥꯡ
ꯌꯦꯡꯗꯔꯦ ꯑꯩ ꯉꯔꯥꯡ
ꯎꯝ ꯌꯦꯡꯗꯝ ꯐꯩꯗ ꯃꯣꯏ ꯇꯥꯏꯃꯤꯡꯗꯨꯒ ꯀꯩꯒ ꯌꯥꯝ ꯆꯥꯟꯅꯗꯦꯗ
ꯇꯨꯝꯁꯤꯠ ꯇꯨꯝꯁꯤꯠ ꯐꯥꯗꯦꯕ
ꯐꯥꯗꯦ ꯊꯕꯒꯨꯝꯕ ꯆꯠꯄ ꯑꯣꯏꯕ ꯀꯩꯅꯣꯒꯨꯝꯕ ꯆꯠꯅꯕ ꯑꯣꯏ ꯂꯩꯉꯝ ꯌꯥꯗꯦꯕ
ꯎꯝ
ꯑꯗꯨꯒꯤ ꯑꯣꯏ ꯇꯨꯏꯁꯟ ꯇꯥꯛꯄ ꯆꯠꯂꯤꯔꯣ
ꯂꯣꯏꯔꯦ ꯄꯤꯔꯤꯠ ꯑꯃ ꯍꯣꯔꯦꯟ ꯑꯃ ꯄꯨꯡ ꯅꯤꯄꯥꯟꯗ ꯁꯦꯀꯦꯟ ꯄꯤꯔꯤꯠ ꯆꯪꯈꯤꯗꯣꯏꯕ
ꯎꯝ ꯑꯣ ꯁ꯭ꯀꯨꯜꯂꯣ ꯇꯨꯏꯁꯟꯂꯣ ꯅꯪꯒꯤꯁꯦ
ꯔꯦꯁꯤꯗꯦꯟꯁ ꯔꯦꯁꯤꯗꯦꯟꯁꯤꯌꯦꯜꯅꯦ ꯀꯣꯆꯤꯡ ꯀ꯭ꯂꯥꯁ
ꯑꯣ ꯑꯩꯅꯦ ꯑꯣ ꯑꯗꯨꯏ ꯀꯩ ꯁꯕꯖꯦꯛꯇ ꯇꯥꯛ ꯏꯅꯣ ꯍꯥꯏꯖꯦ
ꯏꯪꯂꯤꯁ ꯇꯥꯛ ꯏꯌꯦ
ꯑꯁ ꯑꯗꯨꯗꯤ ꯏꯪꯂꯤꯁꯇꯤ ꯌꯥꯝ ꯍꯩꯔꯝꯗꯣꯏ ꯃꯥꯜꯂꯦ ꯑꯗꯨꯗꯤ
ꯍꯩꯇꯦꯗꯥ
ꯎꯝ ꯍꯩꯇ꯭ꯔꯦ ꯍꯩꯇ꯭ꯔꯦꯒ ꯇꯥꯛꯇꯣꯏꯕ ꯍꯩꯇꯦꯗ ꯍꯥꯏꯕꯟ ꯍꯩꯕꯒꯤꯅꯦ ꯇꯥꯛꯏꯗꯣ ꯍꯩꯇ꯭ꯔꯗꯤ ꯀꯃꯥꯏꯅ ꯇꯥꯛꯀꯅꯤ
ꯍꯩꯇꯦ ꯍꯩꯇꯦ
ꯑꯗꯨꯗꯤ ꯌꯥꯝ ꯉꯜꯂꯝꯃꯅꯤ ꯌꯥꯍꯧ ꯆꯠꯂꯦ
ꯅꯥ
ꯌꯥꯝ ꯉꯜꯂꯝꯃꯅꯤ ꯌꯥꯍꯧꯗꯤ ꯌꯥꯝ ꯉꯜꯂꯝꯃꯅꯤꯕ
ꯎꯝ
ꯉꯟꯅ ꯍꯧꯒꯠꯂꯝꯃꯅꯤ
ꯉꯟꯅ ꯍꯧꯒꯠꯂꯦ
ꯑꯣ
ꯅꯪꯗꯤ ꯀꯩꯗꯧꯔꯤꯒꯦ
ꯑꯩꯖꯦ ꯁꯨꯝ ꯐꯃꯝꯕꯅꯦ ꯑꯗ ꯑꯩꯈꯣꯏ ꯏꯆꯦ ꯏꯆꯦ ꯍꯥꯏꯅ ꯀꯧꯗꯣꯏ ꯑꯗꯨ ꯃꯥꯜꯂꯦ
ꯍꯥ
ꯏꯆꯦ ꯍꯥꯏꯅ ꯀꯧꯗꯣꯏ ꯑꯣꯏꯔꯝꯅꯤꯕ
ꯅꯣꯏ ꯆꯍꯤ ꯀꯌꯥ ꯁꯨꯔꯕ
ꯑꯩꯗꯤ ꯑꯩꯗꯤ ꯑꯉꯥꯡꯅꯤꯗ ꯀꯨꯟꯃꯔꯤ ꯀꯨꯟꯃꯔꯤ
ꯑꯉꯥꯡꯅꯤ ꯈꯥꯏꯅ
ꯍꯥ
ꯊꯥꯖꯗꯦꯕ
ꯀꯩꯕ
ꯊꯥꯖꯗꯦ ꯍꯥꯕ
ꯑꯦ ꯑꯉꯥꯡꯅꯦ ꯊꯥꯖꯗꯦ ꯀꯃꯥꯏꯅ ꯋꯥꯉꯥꯡꯗ ꯊꯥꯖꯗ꯭ꯔꯤꯔꯥ ꯀꯩꯗ ꯊꯥꯖꯗ꯭ꯔꯤꯅꯣ
ꯁꯨꯡ ꯊꯥ ꯊꯥꯖꯗ꯭ꯔꯦ ꯑꯉꯥꯡꯅꯦ ꯍꯥꯏꯕ
ꯑꯉꯥꯡꯅꯤ ꯑꯉꯥꯡ ꯅꯠꯇ꯭ꯔꯗꯤ ꯑꯦ ꯑꯉꯥꯡ
ꯑꯉꯥꯡꯗꯤ ꯅꯠꯇꯅ ꯏꯕꯨꯡꯉꯣ
ꯍꯥ
ꯑꯉꯥꯡꯗꯤ ꯅꯠꯇꯅꯦ ꯍꯥꯏꯕ
ꯑꯉꯥꯡꯅꯦ ꯑꯉꯥꯡ ꯅꯠꯇꯦ ꯑꯉꯥꯡ ꯃꯆꯥꯅꯦ ꯑꯩꯗꯤ
ꯑꯗꯨꯅꯦ ꯑꯍꯟ ꯅꯠꯇꯦ ꯑꯍꯟꯅꯦ ꯑꯍꯟ ꯑꯉꯥꯡ
ꯅꯪꯅ
ꯑꯩ ꯑꯉꯥꯡꯅꯤ ꯍꯥꯏꯕ
ꯑꯣꯏꯔꯝꯃꯅꯤ
ꯃꯥꯟꯅꯤ
ꯑꯣꯏꯔꯝꯃꯅꯤꯌꯦ
ꯑꯗꯨꯅꯦ ꯅꯪꯗꯤ ꯆꯍꯤ ꯀꯌꯥ ꯁꯨꯔꯒꯦ
ꯑꯣꯏꯔꯝꯃꯅꯤꯌꯦ ꯑꯣꯏꯔꯝꯃꯅꯤꯌꯦ
ꯅꯪꯗꯤ
ꯑꯥ
ꯎꯗꯕꯅꯤꯅ ꯑꯗꯨꯝ ꯆꯤꯟꯗꯗꯤ ꯑꯗꯨꯝ ꯑꯉꯥꯡꯅꯤ ꯍꯥꯏꯕ ꯇꯥꯕꯅ ꯀꯅꯥ ꯅꯠꯇ꯭ꯔꯥ
ꯎꯔꯁꯨ ꯑꯦ ꯃꯥꯗꯤ ꯑꯉꯥꯡꯅꯤꯅꯦꯅ ꯍꯥꯏꯔꯛꯑꯅꯤ ꯎ ꯎꯔꯁꯨ ꯀꯩꯏꯕ ꯎꯔꯁꯨ ꯎꯔꯁꯨ ꯃꯥꯗꯤ ꯑꯉꯥꯡꯅꯤꯅꯦꯅ ꯑꯗꯨꯃꯥꯏꯅ ꯍꯥꯏꯔꯛꯑꯅꯤꯕ ꯑꯩꯁꯦ ꯑꯗꯨꯗꯤ ꯑꯉꯥꯡ ꯃꯆꯥꯅꯦꯕ ꯑꯩꯈꯣꯏꯗꯤ
ꯅꯣꯏꯅꯤ ꯅꯆꯤꯟ ꯅꯅꯥꯎ ꯀꯌꯥ ꯑꯣꯏꯗꯧꯅꯣ
ꯀꯩ ꯀꯧ ꯍꯣꯠꯅꯔꯤꯒꯦ
ꯑꯩꯔꯣ ꯀ꯭ꯔꯤꯀꯦꯠ ꯁꯥꯟꯅꯔꯤ
ꯍꯥ
ꯀ꯭ꯔꯤꯀꯦꯠ ꯁꯥꯟꯔꯤꯌꯦ
ꯑꯣ
ꯅꯪꯗꯤ ꯀꯩꯀꯩ ꯇꯧ ꯍꯥꯏꯗꯤ ꯅꯣꯏ ꯅꯆꯤꯟ ꯏꯅꯥꯎ ꯀꯌꯥꯅꯣꯕ
ꯇꯔꯥ
ꯊꯥꯖꯗꯦꯗ ꯑꯁꯦꯡꯕꯥꯔꯅꯦ ꯑꯁꯦꯡꯕꯥꯔ
ꯅꯨꯄꯤ ꯃꯉꯥ ꯅꯨꯄꯥ ꯃꯉꯥ
ꯑꯦ ꯅꯪꯅ ꯀꯌꯥꯁꯨꯨꯕ
ꯑꯩꯅ ꯁꯦꯀꯦꯟ
ꯍꯦꯛ ꯍꯧꯔꯛꯄꯒꯤ ꯁꯦꯀꯦꯟ
ꯎꯝ
ꯑꯥ ꯑꯗꯨꯗꯤ ꯑꯍꯟ ꯑꯣꯏꯔꯒꯅꯤ ꯑꯍꯟ ꯅꯠꯇꯦꯒꯥꯏ ꯑꯥꯗ ꯍꯦꯛ ꯍꯧꯔꯛꯄꯒꯤ ꯁꯦꯀꯦꯟꯅꯤ ꯑꯗꯨꯅꯤ ꯑꯩꯅ ꯍꯥꯏ ꯑꯍꯜ ꯑꯣꯏꯔꯣꯝꯗꯣꯏ ꯃꯥꯜꯂꯦꯕ
ꯑꯗꯨꯃ ꯍꯥꯏꯕ ꯑꯩ ꯑꯍꯟ ꯅꯠꯇꯦ ꯍꯥꯏꯈ꯭ꯔꯥꯕꯕ
ꯑꯗꯨ ꯅꯪꯅ ꯑꯩꯗꯤ ꯑꯉꯥꯡ ꯅꯠꯇꯦ ꯑꯉꯥꯡ ꯅꯠꯇꯦ ꯍꯥꯏꯒꯩ
ꯃꯥꯟꯗꯕ
ꯎꯝ ꯑꯉꯥꯡꯅꯤ ꯑꯈꯣꯏꯗꯤ
ꯎꯝ
ꯑꯝ ꯑꯗꯨꯏ
ꯑꯁ ꯑꯗꯨꯗꯤ ꯐꯦꯃꯤꯂꯤꯁꯤ ꯆꯥꯎꯋꯤꯅꯦ ꯅꯣꯏꯒꯤꯁꯦ
ꯎꯝ ꯐꯦꯃꯤꯂꯤ ꯆꯥꯎꯕꯅ ꯅꯨꯡꯉꯥꯏꯗ
ꯅꯨꯡꯉꯥꯏ ꯏꯆꯤꯅꯥꯎ ꯑꯃ ꯍꯦꯛ
ꯒ꯭ꯔꯨꯡ ꯒ꯭ꯔꯥꯡ ꯇꯧꯔꯁꯨ ꯒ꯭ꯔꯨꯡ ꯒ꯭ꯔꯥꯎꯟ ꯐꯦꯝꯂꯤ ꯑꯆꯧꯕꯗ ꯑꯗꯨꯝ ꯊꯣꯛꯏꯗꯅ
ꯊꯣꯛꯑꯦ ꯑꯗꯨꯅꯤ ꯑꯗꯩ ꯑꯗꯨꯁꯨ ꯃꯤ ꯇꯔꯥ ꯌꯥꯗꯦ ꯂꯩꯔꯣ ꯈꯨꯟꯗ ꯂꯩꯔꯣ ꯅꯪ ꯇꯝꯄꯥꯛꯇ ꯂꯩꯔꯣ ꯈꯨꯟꯗ ꯂꯩꯔ
ꯇꯝꯄꯥꯛꯇ ꯂꯩꯌꯦ ꯇꯝꯄꯥꯛꯇ ꯂꯩꯌꯦ
ꯍꯨꯝ ꯇꯄꯥꯛꯇ ꯂꯩꯌꯦ ꯑꯣ ꯅꯪ ꯅꯊꯟꯗ ꯂꯩꯔꯤꯕ ꯇꯝꯄꯥꯛꯇꯗꯤ
ꯅꯪ ꯀꯩ ꯂꯝꯗꯒꯤꯅꯣ
ꯑꯩꯔꯣ
ꯑꯥ
ꯑꯩ ꯏꯔꯣꯏꯁꯦꯝꯕ ꯈꯪꯕ꯭ꯔꯣ
ꯑꯣ
ꯁꯣꯝ ꯔꯣꯝꯗꯗꯤ
ꯐꯩꯌꯦ ꯐꯩꯌꯦ
ꯅꯪꯗꯤ ꯅꯪꯗꯤ ꯍꯧꯖꯤꯛ
ꯑꯩꯈꯣꯏꯅ ꯀꯛꯆꯤꯡꯗꯒꯤ
ꯀꯛꯆꯤꯡꯗꯤ ꯂꯥꯞꯄꯦ ꯍꯥ
ꯀꯛꯆꯤꯡ
ꯑꯣ ꯂꯥꯞꯄꯦ ꯍꯥꯏꯕ
ꯎꯨꯝ
ꯍꯧꯖꯤꯛꯅ ꯀꯥꯏꯗ ꯂꯩꯔꯤꯅꯣ ꯍꯥꯏꯕ
ꯍꯧꯖꯤꯛ ꯅꯪ ꯀꯩꯗꯣꯏꯅ
ꯍꯥ
ꯀꯩꯗꯧꯏꯅꯣꯕ
ꯍꯧꯖꯤꯛ ꯁꯨꯝ ꯐꯝꯃꯤꯅꯦ ꯍꯧꯖꯤꯛ ꯁꯨꯝ ꯐꯝꯃꯝꯕꯅꯦꯕ
ꯑꯣ ꯊꯕꯛꯇ ꯉꯁꯤꯗꯤ ꯁꯥꯟꯅꯕ ꯆꯠꯂꯔꯣꯏꯗ꯭ꯔꯥ
ꯁꯥꯟꯅꯕ ꯗꯒꯤ ꯆꯠꯅꯤ ꯉꯁꯤꯗꯤ ꯊꯦꯡꯉꯦ ꯍꯣꯔꯦꯟ ꯄ꯭ꯔꯦꯛꯇꯤꯁ ꯆꯠꯀꯅꯦꯕ ꯑꯩꯗꯤ ꯄ꯭ꯔꯛꯇꯤꯁ ꯆꯠꯂꯦꯕ ꯁꯥꯟꯅꯕ ꯆꯠꯂꯦꯕ ꯑꯗꯨꯏ ꯍꯣꯔꯦꯟ ꯆꯠꯀꯅꯤ ꯉꯥꯏꯍꯥꯛ ꯂꯩꯔꯒ ꯅꯩ ꯅꯪ ꯕꯣꯜꯗꯤ ꯅꯪꯒꯤ ꯐꯦꯚꯣꯔꯥꯏꯠ ꯇꯤꯝꯗꯤ ꯀꯩꯅꯣ
ꯍꯥꯥ
ꯅꯪꯒꯤ ꯐꯦꯚꯣꯔꯥꯏꯠ ꯇꯤꯝꯗꯤ ꯀꯩ ꯑꯣꯏꯗꯣꯏꯅꯣ
ꯀꯔꯤ ꯇꯤꯝꯅꯣ
ꯕꯣꯜꯒꯤ ꯕꯣꯜꯒꯤ ꯐꯤꯐꯥꯒꯤ
ꯑꯩꯗꯤ ꯑꯉꯝꯕ ꯑꯉꯝꯕ
ꯑꯣ ꯑꯉꯝꯕ ꯑꯉꯝꯕꯗꯨꯗ ꯆꯣꯡꯖꯤꯜꯂꯦꯕ
ꯑꯉꯝ ꯑꯉꯝꯕꯗꯨꯅ ꯑꯩꯒꯤ ꯑꯣꯏꯔꯦ ꯀꯩꯅꯣ
ꯑꯥ ꯑꯗꯨꯗꯤ ꯌꯥꯝ ꯐꯩꯅꯦ ꯑꯉꯥꯝ ꯑꯉꯝꯕꯗꯨꯗꯤ ꯍꯥ
ꯐꯠꯇ꯭ꯔꯣ
ꯑꯗꯨꯅꯦ ꯑꯗꯨꯅ ꯐꯩꯌꯦ ꯑꯗꯨꯗꯤ
ꯑꯉꯝ ꯑꯉꯝꯕꯗꯨꯅ ꯑꯩꯒꯤ ꯑꯣꯏꯔꯦ ꯍꯥꯏꯅ
ꯑꯗꯨꯅꯦ ꯀꯩꯅꯣ ꯇꯧꯅꯔꯁꯨ ꯄꯩꯁꯥꯒꯨꯝꯕ ꯊꯥꯅꯔꯁꯨ ꯑꯉꯥꯝ ꯑꯉꯝꯕꯗ ꯑꯣꯏ ꯑꯣꯏꯔꯦ ꯑꯣꯏꯔꯦꯅ ꯍꯥꯏꯔꯣ ꯑꯗꯨꯝ
ꯎꯝ
ꯅꯠꯇ꯭ꯔꯥ
ꯎꯝ
ꯐꯩ ꯎꯝ ꯅꯣꯏ ꯅꯣꯏꯒꯤꯗꯤ ꯀꯩꯅꯣꯝ ꯇꯧ ꯍꯥꯏꯗꯤ ꯍꯥꯏꯗꯤ ꯐꯦꯁꯇꯤꯚꯦꯜꯁꯦ ꯀꯩꯅ ꯈ꯭ꯋꯥꯏꯄꯣꯟ ꯄꯥꯡꯊꯣꯛꯀꯦ ꯅꯣꯏꯒꯤ ꯐꯦꯁꯇꯤꯚꯦꯜꯁꯦ
ꯇꯥꯕ꯭ꯔꯥ
ꯇꯥꯏ
ꯅꯣꯏ ꯐꯦꯁꯇꯤꯚꯦꯜꯁꯦ ꯀꯩꯅ ꯄꯥꯡꯊꯣꯛꯀꯦꯕ ꯀꯩꯅꯥ
ꯑꯩꯈꯣꯏ ꯐꯦꯁꯁꯇꯤꯚꯦꯜꯗꯤ ꯈ꯭ꯔꯤꯁꯃꯥꯁ ꯂꯩꯔꯦ
ꯑꯧ
ꯆꯧꯋꯥꯡ ꯀꯨꯠ ꯍꯥꯏꯕꯗꯤ ꯈ꯭ꯔꯤꯁꯃꯥꯁꯅ ꯑꯅꯝꯕꯅꯤꯗ
ꯄꯥꯡꯊꯣꯛꯏꯁꯦ
ꯎꯝ
ꯎꯁ ꯍꯟꯗꯛ ꯈ꯭ꯔꯤꯁꯃꯥꯁꯇꯤ ꯅꯨꯡꯉꯥꯏꯕꯅꯤꯍꯦ
ꯎꯝ ꯅꯨꯡꯉꯥꯏꯕꯅꯦ
ꯎꯝ ꯎꯝ ꯕ꯭ꯔꯦꯐꯥꯁ ꯇꯧꯔꯦ ꯑꯦ ꯑꯈꯣꯏ ꯁꯣꯝꯗꯗꯤ ꯊꯥꯕꯜ ꯆꯣꯡꯕ ꯌꯦꯡ ꯆꯠꯇ꯭ꯔꯣ ꯅꯪꯗꯤ
ꯆꯠꯂꯦ ꯑꯗꯨꯝ
ꯆꯜꯂꯦ
ꯎꯝ
ꯍꯩꯇ꯭ꯔꯣ ꯆꯣꯡꯕ
ꯍꯩꯇꯦꯗ
ꯌꯦꯡꯕ ꯉꯇꯪ ꯆꯠꯄꯅꯦꯕ ꯅꯠꯇ꯭ꯔꯥ
ꯂꯝꯕꯗꯪ ꯆꯠꯄ
ꯑꯥ ꯆꯣꯡꯒꯗꯕꯅꯤ ꯀꯩꯅꯣ ꯊꯥꯕꯜꯕꯨ ꯌꯦꯡꯕꯨ ꯆꯣꯡꯕꯕꯨ ꯌꯥꯝ ꯂꯥꯏꯗꯨꯕꯨ
ꯍꯩꯇꯦ ꯆꯣꯡꯕ
ꯑꯁ ꯅꯍꯥꯟꯃꯨꯛ ꯑꯩ ꯑꯉꯥꯡ ꯑꯉꯥꯡ ꯃꯆꯥ ꯑꯣꯏꯔꯤꯉꯩꯗ ꯋꯥꯔꯤ ꯑꯃ ꯂꯤꯒꯦꯕ ꯇꯥꯕ꯭ꯔ
ꯇꯥꯏꯌꯦ
ꯑꯩꯁꯦ ꯑꯩꯁꯦ ꯊꯥꯕꯜ ꯍꯌꯦꯡꯁꯦ ꯍꯌꯦꯡꯁꯦ ꯑꯦꯛꯖꯥꯝ ꯂꯩꯕ ꯑꯩꯒꯤꯁꯦ
ꯎꯝ
ꯍꯌꯦꯡꯁꯦ ꯑꯦꯛꯖꯥꯝ ꯂꯩꯗꯣꯏꯅꯦꯕ
ꯎꯝ
ꯑꯗ ꯁꯤꯁꯦ ꯎꯝ ꯀꯩꯅꯣ ꯍꯥꯏꯗꯤ ꯊꯥꯕꯜ ꯂꯩꯕ ꯍꯥꯏꯇꯥꯔꯦ ꯑꯗꯨ ꯑꯩꯈꯣꯏ ꯃꯥꯅ ꯑꯥ ꯅꯪ ꯊꯥꯕꯜꯗꯣ ꯉꯟꯅ ꯂꯥꯛꯎꯀꯣ ꯊꯣꯂꯛꯎꯀꯣꯅ ꯍꯥꯏꯕ ꯑꯩ ꯊꯦꯡꯕ ꯌꯥꯔꯣꯏ ꯊꯦꯡꯕ ꯌꯥꯔꯣꯏꯀꯣꯅ ꯍꯥꯏꯔꯛꯄ ꯑꯗ ꯑꯩꯁꯦ ꯊꯥꯕꯜ ꯆꯣꯡ ꯆꯠꯂꯦꯗꯅ ꯆꯣꯡꯉꯦꯗꯅ ꯍꯣꯃꯣ ꯈꯪꯕ꯭ꯔ ꯍꯣꯃꯣꯗꯣ
ꯎꯝ
ꯑ ꯍꯣꯃꯣ ꯇ꯭ꯔꯥꯟꯖꯦꯟꯗꯔ ꯗꯣ
ꯑꯗꯨꯗꯣ ꯇ꯭ꯔꯥꯟꯖꯦꯟꯗꯔꯅ ꯍꯥꯏꯗꯤ ꯊꯥꯕꯜꯖꯦ ꯄꯥꯏꯌꯦ ꯅꯨꯄꯤ ꯅꯨꯄꯥ ꯄꯥꯏꯔ ꯆꯣꯡꯉꯦ ꯆꯣꯡꯕꯗ ꯍꯣꯃꯣꯅ ꯄꯥꯏꯔꯕ ꯍꯥꯏ ꯇꯥꯔꯦ ꯊꯥꯕꯜ ꯆꫭꯡꯃꯤꯟꯅꯔ ꯑꯥ ꯊꯦꯡꯅ ꯆꯣꯡꯉꯕ ꯍꯥꯏꯇꯥꯔꯦ ꯑ ꯄꯨꯡ ꯇꯔꯥꯃꯥꯊꯣꯏ ꯕꯥꯔꯣ ꯇꯥꯔꯦꯕ ꯑꯗꯨꯗ ꯑꯁ ꯑꯈꯣꯏ ꯃꯥꯅ ꯄꯨꯡ ꯃꯥꯄꯟꯕꯨꯛ ꯃꯅꯨꯡꯗ ꯂꯥꯛꯑꯣ ꯍꯥꯏꯔꯒ ꯅꯪ ꯇꯔꯥꯃꯥꯊꯣꯏ ꯕꯥꯔꯣ ꯑꯗꯩ ꯊꯥꯕꯜ ꯃꯐꯝꯗꯨꯗ ꯂꯤꯆꯩꯅ ꯀꯟꯗꯗ ꯀꯟꯗꯗ ꯊꯦꯡꯕꯒꯤ ꯍꯌꯦꯡ ꯑꯦꯛꯖꯥꯝ ꯂꯩꯔꯝꯗ꯭ꯔꯗꯤ ꯀꯩꯁꯨ ꯀꯥꯏꯗꯕ ꯑꯦꯛꯖꯥꯝ ꯂꯩꯕꯗꯨꯗ ꯊꯥꯕꯜ ꯃꯐꯝꯗꯨꯗ ꯑꯣꯏꯅ ꯀꯜꯂꯤ ꯆꯥꯔꯦ ꯂꯤꯆꯩ ꯆꯥꯔꯒ ꯆꯪꯉꯦ ꯑꯥꯁ ꯑꯗꯨꯒ ꯑꯃꯅ ꯑꯩꯖꯦ ꯑꯈꯣꯏ ꯗꯗꯥ ꯑꯃ ꯑꯥ ꯃꯄꯥꯟꯂꯝꯗꯒꯤ ꯂꯥꯛꯄ ꯍꯥꯏꯇꯥꯔꯦ
ꯎꯝ
ꯒꯥꯔꯤꯖꯦ ꯊꯧꯕ ꯍꯩꯇ꯭ꯔꯤꯕ ꯑꯗꯨ ꯑꯗꯨꯗꯣ ꯍꯥꯏꯗꯤ ꯑꯦ ꯅꯪ ꯒꯥꯔꯤ ꯊꯧꯕ ꯍꯩꯔꯕꯣꯅ ꯑꯩ ꯍꯩꯔꯦꯅ ꯍꯥꯏꯒ꯭ꯔꯕ ꯍꯥꯏꯇꯥꯔꯦ
ꯎꯝ
ꯑꯗꯨꯗꯒꯤ ꯑꯍꯥꯟꯕ ꯁꯦꯂꯔꯖꯦ ꯄꯥꯏꯌꯦ ꯑꯗꯨꯗꯩ ꯀꯟꯅ ꯊꯧꯔꯦ ꯀꯟꯅ ꯊꯧꯔꯦ ꯄꯣꯁꯇ ꯊꯣꯝꯖꯟꯕꯅꯦꯕ ꯑꯗ ꯒꯥꯔꯤ ꯒꯥꯔꯤꯖꯦ ꯑꯩꯖꯨ ꯁꯣꯛꯑꯦ ꯃꯥꯖꯨ ꯁꯣꯛꯑꯦ ꯅꯪꯕꯨ ꯒꯔꯤ ꯊꯧꯕ ꯍꯩ ꯍꯥꯏꯗꯥꯏꯅꯦ ꯀꯩꯒꯤ ꯀꯩꯅꯣ ꯇꯧꯋꯤꯔ ꯑꯩꯅ ꯇꯝꯕꯅꯦꯅ ꯍꯥꯏꯌꯦ ꯂꯥꯁꯇ
ꯎꯝ
ꯍꯩꯇꯦ
ꯌꯥꯝ ꯅꯨꯡꯉꯥꯏꯅ
ꯎꯝ ꯍꯩꯇꯦ ꯇꯝꯕꯅꯦꯅ
ꯀꯣꯛ ꯀꯥꯏꯔꯝꯗꯕꯗꯣ ꯐꯔꯕꯅꯦ
ꯑꯔꯦ